ꯑ ꯑꯦꯗꯥꯅ
ꯀꯩꯁꯨ ꯇꯣꯗꯦ ꯅꯪꯅꯉꯔꯤꯔꯤꯕ꯭ꯔꯣ
ꯁꯟꯗꯦꯗ ꯔꯦꯁꯇꯨꯔꯦꯟ ꯑꯁꯦ
ꯍꯣꯏ ꯀꯔꯤꯒꯤ ꯔꯦꯁꯇꯨꯔꯦꯟꯗ
ꯂꯧꯎꯔꯦꯝꯊꯣꯡꯒꯤ ꯃꯦꯖꯨꯁ ꯔꯦꯁꯇꯨꯔꯦꯟ ꯍꯥꯏꯕ꯭ꯔ ꯃꯗꯨꯗ ꯔꯦꯁꯇꯨꯔꯦꯟ ꯑꯃ ꯂꯩꯕꯅꯦ ꯃꯥ
ꯂꯩꯌꯦ
ꯑꯪ ꯉꯍꯥꯛ ꯂꯩꯔꯒ ꯏꯟꯁꯇꯥꯗ ꯌꯦꯡꯉꯣ ꯑꯩ ꯁꯦꯟ ꯇꯧꯔꯛꯀꯦ
ꯍꯣꯏ ꯅꯪ ꯋꯥꯆꯦꯞꯇ ꯊꯥꯔꯛꯀꯣ ꯑꯩ ꯏꯟꯁꯇꯥ ꯌꯨꯁ ꯇꯧꯗꯦ ꯍꯣꯏ ꯁꯤ ꯐꯨꯗꯀꯨꯝꯕꯁꯨ ꯂꯩꯕ꯭ꯔꯣ
ꯂꯩꯔꯝꯅꯤꯗ ꯑꯣꯏꯔꯁꯨ ꯄꯩꯁꯥ ꯑꯦꯐꯣꯔꯠ ꯇꯧꯅꯤꯡꯉꯤ ꯃꯥꯟꯗꯤꯅꯦ
ꯑꯣ ꯑꯩꯈꯣꯏ ꯀꯅꯥ ꯀꯅꯥ ꯆꯠꯀꯦ
ꯃꯦ ꯂꯩ ꯆꯁꯦ ꯍꯥꯏꯕ ꯑ ꯑꯣꯛꯇꯣꯗꯒꯤ ꯆꯁꯦ ꯍꯥꯏꯦ
ꯍꯣꯏ ꯑꯩꯈꯣꯏ ꯃꯤ ꯇꯔꯨꯨꯔꯥ
ꯍꯣꯏ ꯒꯥꯔꯤ ꯂꯩꯇꯕꯅꯤ ꯅꯀꯣ ꯑꯩꯈꯨꯏꯗ ꯈꯪꯗꯦ ꯑꯗꯨꯣ ꯅꯝꯕꯔ ꯇꯨꯗꯤ ꯑꯩꯗꯤ ꯗꯤꯁꯀꯁ ꯇꯧꯗꯩ ꯑ ꯅꯝꯕꯔ ꯇꯨꯕꯨꯁꯨ ꯀꯧꯁ ꯍꯥꯏꯕ꯭ꯔꯣ
ꯌꯥꯏꯌꯦ
ꯍꯣꯏ ꯒ꯭ꯔꯨꯞ ꯗꯤꯁꯀꯁꯟ ꯇꯧꯔꯗꯤ ꯍꯣꯏ ꯂꯣꯏꯅꯃ ꯌꯥꯏꯗꯤ ꯌꯥꯏꯅꯦ ꯀꯥꯏꯗꯦꯅꯦ ꯈꯔ ꯈꯔ ꯑꯣꯏꯔꯁꯨꯀꯣ
ꯍꯈꯨꯏ ꯑꯩꯈꯣꯏ ꯔꯨꯝ ꯈꯛꯇ ꯆꯠꯁꯦ
ꯍꯣꯏ ꯍꯣꯏ ꯅꯣꯏꯅ ꯑꯄꯥꯝꯕꯅꯦ ꯑꯩꯗꯤ ꯑꯩ ꯑꯝꯇ ꯀꯥꯏꯦ
ꯇꯥꯜꯂꯦ ꯃꯣꯏꯗꯤ ꯃꯣꯏꯒꯤ ꯔꯨꯝꯗ
ꯍꯣꯏ ꯗꯤꯁꯀꯥꯁ ꯇꯧꯕꯗ ꯌꯥꯝꯀ ꯎꯝ ꯗ꯭ꯔꯦꯁꯤꯡꯒꯨꯝꯕ ꯇꯧꯕꯗꯁꯨ ꯌꯥꯝꯅ ꯑꯣꯠꯅ
ꯆꯅ
ꯎꯝ
ꯈꯣꯏꯔꯨꯝ ꯐꯛꯇ ꯆꯥꯁꯦ
ꯅꯝ ꯆꯥꯏꯒꯨꯝꯕ ꯊꯥꯔꯕ꯭ꯔꯣ
ꯃꯤꯃꯤꯏꯕ꯭ꯔꯣ ꯍꯥ
ꯀꯩꯒꯨꯝꯕ ꯊꯥꯔꯕ꯭ꯔꯣ
ꯎꯝ ꯍꯥꯏ꯭ꯔꯦꯗ
ꯑꯣ ꯅꯪ ꯃꯤꯃꯤ ꯆꯥꯅꯤꯡꯕ꯭ꯔꯣ
ꯍꯣꯏ
ꯑꯣ ꯂꯩꯌꯦ ꯑꯗꯤ ꯀꯔ ꯇ ꯂꯃ ꯂꯩꯌꯦꯦ
ꯑꯆ ꯌꯏꯦ
ꯆꯠꯁꯦ ꯅꯪ ꯀꯔꯤ ꯇꯧꯒꯦ
ꯆꯥꯛ ꯂꯒꯦ ꯇꯧꯋꯦ ꯂꯥꯛꯑꯣ
ꯍꯣꯏ ꯐꯤ ꯄꯤꯦꯀ
ꯑꯦꯅ ꯊꯖꯥ ꯁꯤꯔꯦ ꯊꯖꯥ ꯔꯣꯏꯁꯤ ꯅ ꯇ ꯅ ꯅ ꯍꯥꯟ ꯑꯦꯕꯨ ꯀꯗꯅ ꯄ꯭ꯔꯥꯏꯗꯣ ꯀꯕꯨ
ꯍꯣꯏ ꯑꯗꯨ ꯑꯩ ꯑꯁꯦꯡꯕꯅ ꯍꯥꯏꯌꯦ ꯑꯩꯗꯤ ꯍꯧꯖꯤꯛꯇꯤ ꯂꯩꯑꯦ꯫
ꯑꯣ ꯁꯤꯦꯇꯤ ꯂꯩꯔꯤꯗꯤ ꯑ ꯃꯥ ꯄꯤꯌꯨꯅꯦ
ꯍꯣꯏ ꯄꯤꯒꯦ ꯅꯪ ꯑꯩꯗꯣ ꯅꯪꯉꯣꯟꯗ ꯌꯥꯝꯅ ꯅꯨꯡꯁꯤꯌꯦ ꯑꯗꯨꯅ ꯄꯤꯒꯦꯀꯣ
ꯑ ꯍꯣꯏ ꯌꯥꯝ ꯅꯨꯡꯉꯥꯏꯔꯦ
ꯑꯃ ꯅꯠꯇ꯭ꯔ ꯑꯅꯤ ꯂꯧꯒꯦ
ꯑ ꯌꯥꯔ
ꯑꯃ ꯌꯔꯅꯤꯀꯣ
ꯎꯝ ꯄꯆꯥꯥꯁ
ꯇ꯭ꯔꯦ
ꯍ ꯀꯌꯥ
ꯃꯣꯔꯞ ꯂꯥꯏꯕ꯭ꯔꯣ
ꯃꯔꯛ ꯂꯩꯅꯤꯡꯉꯩ ꯃꯥꯟꯗ꯭ꯔꯦ ꯑꯩꯈꯣꯏꯒꯤ ꯔꯨꯝꯁꯦ ꯖꯔꯥ ꯂꯩꯗ
ꯑꯣ ꯑꯗꯨ ꯐ꯭ꯔꯦꯁꯇꯣ ꯂꯣꯏꯕꯣ
ꯑ
ꯐꯦꯁ ꯗꯣ ꯂꯥꯏ ꯑꯗꯨ
ꯑꯥ ꯐ꯭ꯔꯦꯁ ꯇꯪꯈꯥꯏ ꯂꯩꯌꯦꯦ ꯍꯌꯦ ꯆꯪꯉꯤꯅ
ꯍꯣꯏ ꯑꯃꯨꯛꯀ ꯋꯥꯁꯔꯨꯝꯗ ꯆꯥꯀꯤꯅꯤ ꯀꯣ
ꯂ ꯑ
ꯍꯣꯏ ꯅꯪ ꯍꯣꯏ
ꯅꯉ ꯍꯅ ꯀꯥꯏꯕꯗꯣ ꯐꯥꯕꯅ ꯁꯝ
ꯐꯔꯦ ꯍꯣꯏ
ꯀꯃꯥꯟ ꯇꯧꯒꯦ ꯇꯃ ꯊꯃꯦ ꯇꯧꯦ
ꯑꯩꯒꯤ ꯅꯁꯥꯏꯔꯥ
ꯎꯝ
ꯀꯔꯤꯁꯨ ꯇꯧꯗꯦ ꯑꯩꯗꯤ ꯏꯁꯤꯡ ꯊꯥꯔꯦ ꯑꯗꯨ ꯍꯅꯤꯒꯨꯝꯕ ꯊꯥꯔꯦ ꯑꯗꯨꯅ ꯐꯥꯔꯦ
ꯑꯣ ꯌꯥꯝꯦꯝ ꯍꯥꯏꯥꯏ ꯄ
ꯍꯣꯏ ꯅꯈꯣꯏꯒꯤ ꯍꯣꯁꯇꯦꯜꯗ ꯏꯁꯤꯅ ꯐ꯭ꯔꯤ ꯑꯣꯏꯔꯤꯕꯣ
ꯑ ꯏꯁꯤꯡꯁꯤꯡꯒꯁꯨ ꯎꯝ
ꯑꯣ
ꯏꯁꯤꯡꯁꯦ ꯄꯨꯔꯥ ꯑꯗꯨꯝ ꯁꯄꯂꯥ ꯐꯖꯅ ꯄꯤꯔꯛꯑꯦ
ꯑꯣ
ꯗꯔꯤꯀꯤ ꯑꯣꯏꯇꯥꯏ ꯑꯗꯨꯅ
ꯐꯤꯜꯇꯔꯒꯨꯝꯕ ꯂꯩꯕ꯭ꯔꯣ ꯑꯗꯨꯗꯤ
ꯑꯩ ꯀꯗꯤ ꯂ ꯃ ꯊꯥꯄꯅꯤꯡꯗꯦ
ꯑꯩꯈꯣꯏꯗꯤ ꯐꯤꯜꯇꯔꯁꯨ ꯂꯩꯇꯦ ꯑꯩꯈꯣꯏꯒꯤ ꯐ꯭ꯂꯣꯔꯗꯗꯣ ꯐꯤꯜꯇꯔꯁꯨ ꯂꯩꯇꯦ ꯑꯩꯈꯣꯏꯗꯤ ꯖꯥꯔꯒꯤ ꯑꯗꯨꯝꯕ ꯇꯦ ꯉꯁꯥꯏ ꯉꯁꯥꯏꯒꯤ
ꯣ ꯅ ꯅ ꯐꯥꯦ
ꯐ꯭ꯌꯜꯇꯔꯁꯨ ꯄꯤꯗꯦ
ꯑ
ꯎꯝ ꯑꯩꯈꯣꯏ ꯅꯦꯛꯁ ꯃꯟ ꯀꯣꯝꯄ꯭ꯂꯦꯟ ꯇꯧꯒꯦ
ꯍꯣꯏ ꯅꯁ ꯗꯦꯁ ꯁꯖꯟ ꯇꯣ ꯅ ꯀ
ꯉꯁꯤ ꯀ꯭ꯂꯥꯁ ꯂꯣꯏꯔꯀꯥꯟꯗ ꯕꯖꯥꯔ ꯇꯥꯥꯁꯦ꯫
ꯄꯩꯁꯥ ꯂꯩꯕ꯭ꯔꯣ ꯄꯩꯁꯥ ꯂꯩꯔꯗꯤ ꯅꯪ ꯃꯇꯨꯡ ꯏꯟꯕꯤꯔꯒꯦ
ꯆꯠꯇ꯭ꯔꯦ ꯍꯥꯏꯒꯅꯨ ꯄꯁꯟ ꯂꯩꯔꯗꯤ ꯂꯩꯌꯦ ꯍꯥꯏꯌꯣ ꯂꯥꯏꯔꯦꯁꯨ ꯂꯩꯇ꯭ꯔꯦ ꯂꯩꯇ꯭ꯔꯦ ꯍꯌꯦ
ꯑꯩꯗꯤ ꯍꯧꯖꯤꯛ ꯑꯁꯤꯅꯦ ꯂꯩꯅꯤꯡꯉꯥꯏ ꯂꯩꯇꯦ
ꯁꯦꯝ ꯄꯥꯅꯅ
ꯎꯝ ꯅꯪꯒꯤ ꯆ ꯐꯗꯅꯣ ꯑꯁꯄꯅ ꯍꯥꯏꯗ
ꯑꯣ ꯏꯁꯤꯡ ꯂꯩꯇ꯭ꯔꯦ ꯍꯧꯖꯤꯛ
ꯌꯥꯝ ꯅꯨꯡꯁꯤꯈ꯭ꯔꯦ ꯌꯥꯝ ꯅꯨꯡꯁꯤꯈ꯭ꯔꯦ
ꯑꯁ ꯏꯁꯤꯡ ꯂꯣꯏꯔꯦ ꯑꯩ ꯇꯥꯜꯂꯦ
ꯎꯝ
ꯑꯗꯨ ꯑꯩꯒꯤ ꯕꯒꯦꯗ ꯕꯛꯀꯦꯠ ꯒ꯭ꯔꯤꯟ ꯑꯃꯗ ꯏꯁꯤꯡ ꯂꯥꯏꯕ ꯃꯥꯜꯂꯦ
ꯅ ꯋꯥꯁꯤ ꯇꯂꯤ ꯋꯥ
ꯍꯥꯥ
ꯅꯣꯏ ꯋꯥꯁꯤꯁꯤꯡꯤꯡꯇꯟ ꯏꯡ꯭ꯔꯣ ꯍꯥꯏ ꯃꯥ
ꯅꯇ ꯑꯗꯨꯗꯤ ꯀꯒꯤ ꯍꯗ ꯋꯥꯁꯇꯅꯤꯡꯉ
ꯑꯥ
ꯅꯪ ꯍꯨꯖꯤꯛ ꯀꯩꯗꯧꯔꯤꯒꯦ
ꯆꯥꯛ ꯆꯥꯢꯌꯦ
ꯑꯣ ꯍꯥꯎꯕꯔꯣ
ꯍꯋꯦ ꯏꯃꯥꯟꯅꯕꯤꯅ ꯃꯤꯅꯤ ꯄꯤꯕ ꯏꯃꯥꯟꯅꯕꯤ ꯏꯅꯥꯟꯅꯕꯤꯅꯥ ꯄꯤꯌꯦ
ꯑꯣ ꯅꯪꯒꯤ ꯏꯃꯥꯟꯅꯨꯕꯤꯁꯤꯡꯁꯨ ꯌꯥꯝꯅ ꯐꯔꯦꯀꯣ
ꯍ ꯍꯣꯏ ꯑꯗꯨ ꯃꯥ ꯃꯅꯧ ꯁꯤ ꯌꯥꯝꯅ ꯅ
ꯑꯗꯨꯅꯦ
ꯍꯣꯏ
ꯍꯣꯏ ꯑꯩꯁꯨ ꯃꯤꯃꯤꯁꯤꯡꯁꯨ ꯆꯠꯅꯤꯡꯉꯦ
ꯆꯥꯅꯤꯡꯉꯥ ꯂꯥꯛꯑꯣ ꯑꯣꯈꯣꯏ ꯌꯨꯝꯗ ꯂꯛꯑꯣ
ꯎꯝ ꯂꯣꯏꯔꯕꯣ
ꯂꯩꯌꯦ ꯂꯩꯌꯦ
ꯅꯠꯇꯦ ꯅꯪ ꯆꯥꯛ ꯆꯔꯒ ꯂꯣꯢꯔꯕꯣ
ꯅꯪꯗꯤ ꯑꯝ ꯌꯦꯟꯅ ꯆꯥꯎ ꯅꯪꯁꯨ ꯍꯣꯢ ꯍꯣꯢ ꯆꯔꯒꯦ ꯑꯩꯗꯤ
ꯃꯣꯔꯣꯛ ꯂꯥꯏꯕꯗꯤ ꯐꯔꯅꯤ
ꯍꯔ
ꯑꯩꯗꯤ ꯏꯁꯀ꯭ꯋꯥꯁ ꯕꯣꯜ ꯆꯠ ꯆꯥꯠꯅꯤꯡꯉꯦ
ꯎꯝ ꯁꯀꯣꯟꯄꯁꯨ ꯑꯁꯤꯁꯨꯕꯅꯍꯋꯦ ꯇꯕꯨꯊ ꯍꯥꯏꯔꯝ
ꯀꯔꯤ
ꯃꯩꯇꯩꯜꯅ ꯇꯣꯔꯕꯣꯠ ꯍꯥꯏꯕ꯭ꯔꯥ ꯁꯤꯗ
ꯑꯩꯈꯣꯏꯗꯣ ꯏꯁꯀ꯭ꯋꯥꯁ ꯏꯁꯀ꯭ꯋꯥꯁ ꯀꯧꯔꯦ
ꯑꯣ ꯅꯣꯏꯗꯤ ꯏꯁꯀ꯭ꯋꯥ ꯁꯀꯋꯥꯁ ꯀ ꯄꯁꯤꯗꯣ
ꯎꯝ
ꯋꯥꯉ ꯅꯊ ꯊꯕ ꯑꯣꯏꯃꯤ ꯑ ꯑꯩꯗꯤꯅ ꯅꯪꯅ ꯃꯤꯡ ꯀꯔꯤ ꯀꯔꯥ ꯍꯥꯏꯔꯦ ꯑꯩ ꯅꯪꯕꯨ ꯊꯥꯖꯔꯛꯁꯦ
ꯑꯩꯃ ꯑꯁ ꯂꯆꯁꯨ ꯍꯦꯃꯂꯌꯥꯀ
ꯍꯃꯟꯗꯤꯗꯝ ꯃ ꯇꯨꯞꯄꯗꯃꯥꯏꯗ ꯑꯩꯁ ꯄꯔꯁꯦꯒꯤ ꯇꯧꯗꯦ ꯃꯅꯕꯤ ꯃ ꯇ ꯏ ꯏꯃ ꯄꯨꯣꯜꯁꯤꯦ
ꯍꯥ
ꯅꯪꯕꯨꯁꯨ ꯅꯨꯡꯁꯤꯗ ꯌꯦꯡꯗꯦ
ꯀꯔꯤꯒꯤꯅꯣ
ꯕꯀꯗ ꯍꯕ ꯂꯗ ꯍꯗ ꯁ ꯇ ꯄꯅꯥ ꯆꯂ
ꯑꯩꯁꯨꯨꯅ꯭ꯌꯥ
ꯑ ꯐ꯭ꯔ
ꯍꯥ ꯀꯔꯤ ꯍꯕ
ꯅꯪꯒꯤ ꯄꯣꯣꯔꯇꯨꯒꯜ ꯐ꯭ꯔꯦꯟꯁ ꯅꯠꯇ
ꯎꯝ ꯍꯣꯏ ꯄꯣꯔꯆꯨꯒꯜꯗꯤ ꯌꯥꯝꯅ ꯅꯨꯡꯁꯤꯌꯦꯀꯣ
ꯎꯝꯅꯨꯡꯁꯤꯦ ꯃꯣꯏꯁꯨ ꯃꯣꯏꯅ ꯑꯉꯝꯕ ꯄꯣꯠꯁꯟꯅꯂ ꯌꯥꯅꯤ ꯃꯤꯗꯤ ꯉꯝꯗꯕ ꯂꯩꯇ꯭ꯔꯗꯤ ꯀꯕ ꯃꯤꯁꯦꯅ
ꯍꯣꯏ ꯑꯗꯨꯅꯦ
ꯃꯣꯏ ꯅꯦꯛꯁ ꯋꯥꯔꯜ ꯀꯞꯇ ꯉꯝꯕ ꯑꯣꯏꯁꯅꯣ ꯎꯝ
ꯊꯝꯕꯥꯞꯆꯥ ꯅꯤꯡꯕꯞ
ꯎꯝ ꯌꯥꯝꯃ ꯑꯗꯨ ꯆꯪꯅꯤꯡꯉꯦ ꯍꯥꯏꯕꯤꯔꯛꯏꯗꯤꯦ ꯅꯍꯥꯟꯗꯨ ꯅꯍ ꯁꯤ ꯐꯨꯗ ꯑꯃꯨꯛꯀꯛ ꯆꯥꯕꯒꯤꯀꯣ ꯎꯝ ꯀ ꯑꯦꯁꯤ ꯑ ꯆꯅꯤ ꯉ ꯍꯥꯏꯕ ꯂꯩꯇꯦ ꯎꯝ
ꯍꯥꯏꯗꯤ ꯔꯥꯃꯦꯟꯒꯨꯝꯕ ꯁꯤ ꯐꯨꯗꯀꯨꯝꯕ ꯇꯤꯝꯕꯥꯝ ꯒꯨꯝꯕ ꯌꯥꯝꯅ ꯆꯠꯅꯤꯡꯉꯩ
ꯕꯤ ꯄꯞꯁꯦ ꯐꯦꯕꯋꯥꯥꯏ ꯂꯥꯛꯏꯅꯦ
ꯑꯣ
ꯀ ꯀꯔꯤ ꯆ ꯃꯤꯔ ꯍꯃꯗꯤ ꯀꯟꯗ ꯆꯥꯁꯤꯗ ꯄꯣꯛ ꯏꯟꯁꯥꯡ ꯑꯃ ꯆꯥꯕ ꯈꯛꯇꯅꯦ ꯑꯩ ꯉꯥꯏꯍꯥꯛ ꯀꯣꯊꯣꯛꯄ ꯅꯨꯃꯤꯠ ꯎꯝ ꯀꯩꯅꯣꯃ ꯗꯦꯠ ꯇꯥꯏꯝ ꯈꯔ ꯑꯥꯔꯤ ꯑꯣꯏꯕꯒꯤ ꯤꯟꯕꯄꯦ ꯑꯗ ꯎꯝ ꯍ